ꯇꯥꯏ ꯇꯥꯏ ꯌꯥꯔꯣ ꯍꯧꯖꯤꯛꯇꯤ
ꯎꯝ ꯅꯦꯠꯋꯥꯛ ꯈꯔ ꯐꯔꯦ ꯍꯧꯖꯤꯛꯇꯤ ꯍꯩ ꯅꯊꯟꯇ ꯐꯝꯕ꯭ꯔꯥ ꯀꯅꯥꯒ ꯐꯝꯕ꯭ꯔꯥ
ꯏꯊꯟꯇꯅꯦ ꯑꯩꯒꯤ ꯊꯋꯥꯏꯒ ꯐꯪꯉꯦ ꯑꯩꯒꯤ ꯊꯋꯥꯏꯒ ꯑꯩꯒ
ꯏꯪꯅ ꯑꯗꯨꯝ ꯐꯃ ꯃꯥꯜꯂꯦꯀꯣ ꯅꯨꯡꯉꯥꯏꯅ ꯑꯩꯕꯨꯁꯨ ꯀꯧꯔꯛꯇꯦ ꯂꯥꯛꯑꯣ ꯍꯥꯏꯅ
ꯍꯥꯥ
ꯑꯩꯕꯨꯁꯨ ꯀꯧꯔꯛꯇꯕꯗꯣ ꯅꯪ ꯅꯨꯡꯉꯥꯏꯅ ꯐꯝꯕ ꯃꯥꯜꯂꯦꯕ
ꯑꯣ ꯑꯁ ꯅꯪꯕꯨ ꯅꯤꯡꯁꯤꯡ ꯏꯁꯤꯡ ꯈꯤꯇꯪ ꯈꯤꯇꯪꯗꯤ ꯅꯤꯡꯁꯤꯡꯕ ꯌꯥꯝꯅꯗꯤ
ꯌꯥꯔꯦꯗ ꯑꯁ ꯌꯥꯝ ꯅꯣꯛꯒꯟꯕꯒꯤꯀꯣ ꯋꯥ ꯉꯥꯡꯕ ꯌꯥꯗꯦꯍꯦ ꯅꯣꯡꯒꯟꯕꯤꯁꯤꯗꯤ ꯑꯃꯨꯛ ꯉꯥꯡꯒꯅꯤꯀꯣ ꯅꯪꯅ ꯑꯩꯉꯣꯟꯗ ꯍꯣꯔꯦꯟ
ꯉꯉꯥꯡꯉꯣꯏꯗ ꯉꯉꯥꯡꯉꯣꯏꯗ
ꯑꯗꯨꯣ ꯄꯨꯡ ꯀꯌꯥꯗꯋꯥꯏ ꯌꯨꯝꯍꯟꯗꯣꯏꯕ
ꯎꯝ ꯈꯪꯗꯦ ꯕꯥꯔꯣ ꯫ ꯕꯥꯔꯣꯗꯔ ꯍꯟꯒꯅꯤꯗ ꯫ ꯕꯤꯔꯣꯗ ꯍꯟꯈ꯭ꯔꯁꯤꯔ ꯈꯪꯗꯦ ꯫ ꯄꯨꯡ ꯀꯌꯥꯗ ꯍꯜꯂꯣꯔ ꯑꯩꯕꯨ ꯍꯥꯏꯌꯣ ꯫
ꯍꯣꯔꯦꯟ ꯅꯨꯡ ꯅꯨꯡꯗꯥꯡꯒꯤꯗꯤ ꯀꯅꯥꯅ ꯄꯤꯗꯣꯏꯕ ꯑꯗꯨꯗꯤ ꯫
ꯈꯪꯗꯦ ꯑꯩ ꯑꯗꯨꯝ ꯍꯥ ꯑꯣ ꯍꯣꯏ ꯍꯣꯏ